ꯇꯥꯔꯦ ꯇꯥꯔꯦ ꯑꯩ ꯅꯪ ꯌꯥꯗ꯭ꯔꯕ꯭ꯔꯅ ꯈꯜꯂꯨꯔꯦ
ꯑꯗꯨ ꯑꯗꯨ ꯀꯈ ꯂꯩꯔꯃꯦ ꯈꯉꯎꯗꯤꯌꯦ
ꯎꯝ ꯌꯥꯔꯦ ꯈꯔ ꯌꯥꯔꯦꯀꯣꯗꯣꯝꯗ ꯁꯥꯥꯟꯅꯥꯍꯧꯁꯦ
ꯎꯝ ꯀꯣꯏ ꯀꯥꯟ ꯆꯄꯥꯏꯗꯨ ꯀꯃꯥꯏ ꯇꯧꯁꯦꯕ
ꯂꯥꯛꯑꯁꯦ ꯑꯗꯨꯒ ꯆꯠꯂꯁꯦ
ꯌꯥꯔꯕ ꯅꯠꯇꯔꯣꯏ
ꯀꯩꯅꯣ ꯔꯦꯗꯤꯅꯤ ꯀꯩꯅꯣ ꯐꯔ ꯀꯂ ꯆꯧꯗꯅ ꯂꯔꯕꯔꯦ ꯑꯃꯃꯗꯣ ꯅꯃꯥꯟꯅꯕꯤꯗꯣ ꯅꯪꯒ ꯂꯩꯃꯤꯅꯕ ꯅꯃꯥꯟꯅꯕꯤꯗꯣ ꯇꯣꯜꯗ ꯈꯦ ꯑꯏꯌꯦ ꯁꯤ ꯇꯦꯝꯄꯜ ꯑꯣꯐ ꯂꯔꯅꯤꯡ ꯍꯥꯏꯕ꯭ꯔꯥ
ꯑꯣ ꯑꯃ ꯍꯟꯗꯛ ꯑꯃ ꯟꯖꯌꯥꯟ ꯊꯥꯕꯗꯔꯥ ꯕꯦꯠꯇ
ꯎꯝ
ꯑꯣꯗꯗꯣꯠꯇ ꯈꯂꯦ
ꯎꯝ
ꯑꯐꯥꯏꯅꯦ
ꯑꯇ ꯀꯅꯦ ꯑꯦꯗꯃꯤꯁꯟ ꯎꯝ
ꯍꯥꯏꯡ ꯍꯥꯏ ꯑꯗꯨ ꯀꯃꯥꯏꯅ ꯇꯧꯕ
ꯑ ꯇꯅꯤ ꯃ ꯊꯥꯁ ꯍꯥꯏꯥꯏꯁ
ꯃꯥꯏ ꯑꯗꯨꯒꯤ ꯄꯩꯁꯥ ꯃꯌꯥꯝꯗꯨꯗꯤ ꯂꯣꯏ ꯆꯠꯈ꯭ꯔꯅꯤꯅꯦ ꯑꯩꯁꯦ
ꯀꯀꯥꯏꯅꯤ
ꯑꯗꯨꯃꯗꯤ ꯌꯥꯎꯗꯣ ꯃꯗꯤꯅꯦ
ꯑ ꯈꯪꯗꯤꯌꯦ
ꯁꯤ ꯁꯧꯃꯎ ꯂꯥꯛꯅꯥꯅꯤ ꯏꯇꯥ ꯂꯩ
ꯑꯗꯨ ꯏꯕꯥꯅꯤ ꯅꯪ ꯆꯠꯈ꯭ꯔꯁꯦ ꯍꯥꯟꯉꯛ ꯀꯥꯟꯗꯦ ꯌꯥ ꯀꯩ ꯍꯥꯏꯁꯦ ꯆꯁꯨ ꯀꯥꯟꯗꯦ ꯅꯠꯇ꯭ꯔꯣ ꯀꯔꯤ ꯅꯪ ꯂꯩꯍꯧꯔꯛꯑꯣꯅ ꯊꯝꯃꯃꯅꯤ ꯃꯥ ꯑꯗꯣ ꯍꯧꯗꯣꯛꯄꯗꯤ ꯅꯃꯥꯟꯗꯦꯕꯤꯗꯨꯅ ꯍꯧꯗꯣꯔꯛꯑꯝꯕꯅꯤꯀꯣ
ꯑꯁꯦꯡꯕ ꯑꯗꯣ ꯑꯩ ꯂꯥꯏ ꯈꯨꯔꯨꯝꯕꯁꯨ ꯌꯥꯎꯨꯔꯤꯕꯅꯤꯅ ꯆꯠꯠꯇꯕꯨ ꯅꯨꯡꯉꯥꯏꯇꯦꯕ ꯍꯥꯏꯁ
ꯎꯝ ꯍꯣꯏ ꯑꯗꯣ ꯑꯩꯒ ꯂꯩꯃꯤꯟꯅꯕ ꯏꯅꯥꯎꯄꯤꯗꯣ
ꯎꯝ
ꯃꯥꯕꯨꯗꯤ ꯌꯥꯛꯀꯅꯤꯕ
ꯑꯩꯈꯣꯏ ꯑꯃ ꯑꯃꯗꯨꯁꯨ ꯅꯨꯡꯉꯥꯏꯔꯣꯏ
ꯑꯗꯣ ꯅꯃꯥꯟꯅꯕꯤꯗꯨ ꯈꯔ ꯉꯪꯅ ꯁꯪꯅꯕ ꯈꯔꯗꯤ ꯋꯥꯕꯅꯤꯍꯦ ꯎꯝ
ꯎꯝ ꯑꯗꯨꯅꯤ ꯏꯇꯔꯗꯁꯤ ꯅꯪꯉ ꯅ ꯑꯗꯨ ꯈꯠꯅꯥꯒꯤ ꯇꯧꯔ ꯅꯌꯥꯗ
ꯇꯂ ꯑꯣꯏ ꯍꯥꯏꯥꯏꯕ
ꯍ ꯄꯁꯗꯤꯒꯅꯤ ꯀꯅꯨꯡ ꯋꯥ ꯏꯇꯦ ꯃꯊꯥ ꯁꯔꯪꯕ ꯅꯨꯄꯤꯁꯨ ꯑꯗꯨ ꯌꯥꯝꯃꯦ
ꯇ꯭ꯋꯦꯟꯇꯤ ꯀꯦ ꯑꯃꯨꯛ ꯋꯥꯠꯂꯤ ꯍꯥꯏꯔꯛꯄ ꯍꯥꯏꯌꯦ ꯄꯩꯁꯥꯗꯣ ꯑꯩꯅ ꯄꯩꯁꯥ ꯁꯨꯗ꯭ꯔꯦ ꯑꯩ ꯐꯣꯟ ꯂꯩꯅꯤꯡꯉꯥꯏ ꯄꯩꯁꯥ ꯆꯨꯗꯔꯤ ꯅꯉ ꯍꯟꯗꯛꯇ ꯄꯨꯒꯦ ꯍꯥꯏꯔꯨꯕ
ꯎꯝ
ꯃꯥ ꯑꯗꯨ ꯍꯥꯏꯔꯛꯑꯦ ꯑꯗꯨꯒ ꯀꯌꯥꯅꯣ ꯂꯤꯁꯤꯡ ꯂꯤꯁꯤꯡ ꯀꯨꯅꯋꯥꯂꯤ ꯍꯥꯏ
ꯑ ꯃꯥ ꯍꯟꯗꯛꯀꯤ ꯃꯇꯥꯡ ꯈꯔ ꯇꯥꯜꯍꯧꯗ꯭ꯔꯗꯤ ꯌꯥꯔꯣꯏ
ꯑꯗꯨ ꯀꯩ ꯍꯥꯏꯔꯨꯗꯣꯔꯤꯒꯦ ꯚ ꯑꯩ
ꯍꯣꯏ ꯅꯨꯛ ꯀꯔꯤꯒꯨꯝꯕ ꯑꯩꯈꯣꯏ ꯑꯍꯨꯝ ꯈꯛꯇ ꯆꯠꯂꯒ ꯃꯥ ꯆꯈ ꯅꯨꯡꯉꯥꯏꯔꯣꯏ
ꯎꯝ ꯑꯗꯨꯗ ꯑꯗꯨꯁꯨꯨꯝ ꯄꯤꯗꯣꯝꯅꯦ
ꯄꯨꯗꯤꯁꯨꯅꯤ ꯋꯥꯅꯅ ꯆꯅꯤ ꯋꯥꯣꯟ ꯑꯉꯥꯡ ꯇꯨꯁꯟ ꯌꯥꯝꯗꯧꯕ ꯊꯕꯛ ꯑꯇ ꯐꯪꯖꯗ꯭ꯔꯕꯅꯦꯕ
ꯐꯪꯗ꯭ꯔꯕꯅꯤ ꯍꯣꯏ ꯑꯗꯣ ꯌꯦꯡꯉꯁꯦ ꯂꯥꯛꯄꯁꯨ ꯌꯥꯏꯗꯣ
ꯎꯝ ꯍꯌꯦꯡ ꯆꯠꯇꯕꯨꯗꯤ ꯉꯥꯏꯗꯔꯨꯕꯅꯤꯀꯣ ꯗꯦꯠ ꯀꯌꯥꯅꯣ ꯁꯤꯛꯁꯇꯤꯟꯔꯣ ꯐꯤꯞꯇꯤꯟꯔꯣ
ꯁꯤꯛꯁꯇꯤꯟ ꯃꯤꯇ ꯑꯝꯕꯦꯀꯔꯟꯇ ꯑꯝꯕꯩꯀꯔ ꯅꯥꯏꯟꯇꯤꯟꯂꯒ ꯃꯣꯏꯒꯤꯃꯥꯏꯅ ꯑꯩꯈꯣꯏ ꯅꯍꯥꯟ ꯍꯥꯏꯐꯦꯠ ꯌꯦꯡꯕꯗꯣ ꯎ ꯈꯪꯗꯦ ꯆꯠꯂꯁꯦ ꯑꯩꯕꯨꯗꯤ ꯌꯥꯏ
ꯑꯩ ꯃ ꯈꯥ ꯈꯔ ꯊꯝꯒ꯭ꯔ ꯃꯥꯅꯤ
ꯊꯝꯒ꯭ꯔꯦ ꯊꯝꯒ꯭ꯔꯦ ꯑꯩꯁꯨ ꯊꯝꯒ꯭ꯔꯕꯅꯤ ꯑꯩ ꯐꯨꯔꯤꯠ ꯀꯠꯇꯨ ꯂꯣꯏꯔꯕꯅꯤꯀꯣ ꯆꯠꯇꯕ ꯌꯥꯔꯣꯏ ꯀꯔꯤ ꯐꯅꯦꯛꯀ ꯂꯋꯥꯏ ꯈꯣꯡꯝꯃꯥꯂ ꯁꯨꯍꯜꯂꯕꯅꯦꯅ ꯐꯤ ꯈꯤꯇꯪ ꯂꯩꯁꯤꯔꯥꯡ ꯈꯟꯕꯅꯦ ꯅꯪꯉꯗꯣꯏꯔꯥ ꯈꯪꯗꯦ
ꯀꯩ ꯐꯤꯅꯣ ꯍꯥꯏꯌꯦꯦ
ꯁꯨꯝ ꯂꯥꯏꯒꯨꯝꯕ ꯈꯣꯏꯔꯝꯕꯗ ꯏꯟꯅꯕ ꯐꯤ ꯑꯉꯧꯕ ꯑꯃ ꯂꯩꯁꯤꯔꯥꯅ ꯈꯟꯕ ꯅꯠꯇꯌꯦ ꯁꯨꯝ ꯂꯨꯄꯥ ꯂꯤꯁꯤꯡ ꯑꯃ ꯆꯍꯨꯝꯃꯨꯛꯀ ꯄꯤꯕꯤ ꯃ ꯐꯤ ꯑꯃ ꯑꯩꯅꯒ ꯑꯃꯨꯕ ꯍ ꯍꯛꯄ ꯈꯣꯏꯕꯣꯛꯀꯤꯒ ꯑꯃ ꯏꯟꯕ ꯑꯗꯨꯃꯥꯏꯅ ꯇꯥꯏꯞ ꯇꯧꯕ
ꯎꯝꯁꯤꯁꯤꯡ ꯑꯃꯥ ꯆꯄꯣꯡꯒꯨꯝꯕꯤ ꯑꯣꯏꯕꯣ
ꯄꯕꯤ
ꯎꯝ ꯑꯣꯨ ꯈꯥꯔꯣ ꯀꯣꯏ ꯅ ꯊ
ꯎ ꯃꯨꯀꯥ ꯍꯣꯏ ꯃꯨꯀꯥꯗꯨ ꯃꯨꯀꯥꯅꯤ ꯑꯗꯨ ꯀꯩ ꯍꯥꯏꯗꯣꯏꯅꯣ ꯈꯪꯗꯦ ꯃ ꯀꯩꯀꯧꯅꯣ ꯈꯪꯗꯦ
ꯗꯤꯗꯤ ꯌꯥꯏꯅ ꯑꯗꯨ ꯐꯗꯨꯐꯥꯏ
ꯎꯝ ꯑꯗꯨꯃꯥꯏꯅ ꯑꯃ ꯂꯩꯁꯤꯔꯥꯅ ꯈꯟꯕꯗꯣ ꯈꯪꯗꯦꯅ ꯅꯪꯉꯣ ꯑꯣꯗꯔ ꯄꯩꯁꯥꯁꯨ ꯌꯥꯝ ꯂꯩꯇꯕ ꯈꯟꯕꯅꯦ
ꯑꯗꯨ ꯏ ꯐꯣꯟꯗꯤ ꯂꯅ ꯀꯅꯦꯠꯇ ꯁꯅ ꯂꯦꯞꯇ ꯂꯒꯦ ꯍꯗ ꯍꯧꯗꯤ ꯂꯩ
ꯈꯟꯖꯥꯟꯅ ꯂꯩꯔꯦ ꯐꯣꯟꯁꯨ ꯂꯧꯅꯤꯡꯉꯦ ꯑꯗꯣ ꯑꯩ ꯐꯣꯟꯗꯨꯝ ꯁꯦꯞꯇꯦꯝꯕꯔ ꯉꯥꯏꯔꯒꯦꯅ ꯑꯃꯨꯛ ꯈꯜꯂꯦ ꯍꯥꯏꯗꯤ ꯄꯩꯁꯥꯗꯣ ꯌꯥꯝ ꯌꯥꯝꯃꯦꯕ ꯐꯁꯨ ꯐꯖꯗꯕꯤꯗ ꯑꯗꯣ ꯀꯩꯅꯣꯒꯤꯗꯣ ꯑꯗꯨꯝ ꯁꯦꯀꯦꯟꯗ ꯂꯨꯄꯥ ꯑꯩꯠ ꯇ꯭ꯋꯦꯟꯇꯤ ꯑꯩꯠ ꯑꯗꯨꯃꯥꯏꯅ ꯇꯧꯔ ꯐꯪꯉꯦꯕꯀꯣ ꯑꯦ ꯇ꯭ꯋꯦꯟꯇꯤ ꯐꯣꯔꯗꯣ ꯉꯁꯥꯏ ꯌꯦꯡ ꯉꯝꯕꯅꯦ ꯑꯩꯗꯣ ꯑꯗꯣ ꯌꯥꯏꯌꯦꯦ ꯑꯗꯣ ꯑꯃꯨꯛꯁꯨ ꯑꯍꯟꯕ ꯂꯧꯍꯧꯕꯅ ꯐꯩꯗ ꯄꯩꯁꯥ ꯈꯔ ꯍꯥꯞꯆꯤꯜꯂꯒ ꯀꯥꯏꯅ ꯈꯜꯂꯛꯄ ꯁꯦꯀꯦꯟ ꯇꯥꯏꯝ ꯇꯜꯂꯦꯅ
ꯑ ꯍꯣꯏ ꯌꯥꯗꯀꯥꯟꯗꯗꯤ
ꯎ ꯁꯦꯝꯁꯪꯒꯤ ꯁꯦꯝꯐꯝꯗꯨꯗꯤ ꯁꯤꯡꯖꯃꯩꯗ ꯂꯩꯕꯅꯦꯕ
ꯑꯗꯣ ꯃꯃꯗ ꯃꯗꯨꯒꯤꯁꯨ ꯐꯣꯟ ꯌꯥꯈꯤꯗꯕꯗꯣ ꯑꯦꯁ ꯇ꯭ꯋꯦꯟꯇꯤ
ꯣꯝ
ꯃ ꯆꯠꯄꯩ ꯁꯦꯝꯍꯟꯒꯦ ꯍꯥꯏꯕ ꯀꯩꯒꯨꯝꯕ ꯃꯣꯏꯒꯤ ꯂꯧꯕ ꯆꯍꯤꯒꯤ ꯆꯍꯤ ꯑꯃꯔ ꯑꯅꯤꯔ ꯑꯗꯨꯒꯤ ꯃꯇꯨꯡ ꯃꯅꯨꯡꯗ ꯌꯥꯗꯕ ꯌꯥꯎꯔꯣꯏ
ꯌꯥꯎꯔꯗꯤ
ꯅꯣꯏ ꯅꯣꯏ ꯐ꯭ꯔꯤꯗ ꯁꯦꯝꯃꯛꯇꯣꯏꯅꯦꯕ ꯑꯗꯨ ꯄꯣꯠꯇꯣ
ꯎꯝ
ꯑꯗꯨꯕꯨ ꯑꯗꯨꯝꯥꯏꯗꯨ ꯁꯦꯀꯦꯟ ꯑꯣꯏꯔꯝꯕ ꯏ ꯚꯣꯏꯁ ꯂꯩꯇꯕꯩ ꯏꯟ ꯚꯣꯏꯁ ꯂꯩꯔꯗꯤ ꯐ꯭ꯔꯤꯗ ꯁꯦꯝꯕ ꯌꯥꯅꯤ
ꯎꯝ
ꯣꯔꯁ ꯂꯩꯇ꯭ꯔꯗꯤ ꯂꯤꯁꯤꯡ ꯑꯃꯅꯦ ꯑꯗꯨꯃ ꯆꯪꯗꯦ ꯇꯋ ꯐꯣꯔꯗꯤ ꯀꯁꯨ ꯁꯣꯏꯕꯕꯨꯗꯤ ꯂꯇꯕꯅꯤ
ꯏꯁꯇꯣꯔꯗ ꯂꯧꯕꯅ ꯐꯕ꯭ꯔꯥ ꯑꯗꯨꯗꯤ
ꯇꯨ ꯄꯩꯁꯥ ꯅꯨꯄꯥꯒꯨꯝꯕꯅꯗꯤ ꯈꯪꯕꯅꯦꯕ ꯑꯗꯨ ꯄꯩꯁꯥꯈꯩꯗꯣ ꯃꯅ ꯄꯑꯀ ꯈꯪꯗ ꯀ ꯃꯣꯏ ꯄꯩꯁꯥꯗꯣ ꯑꯗꯨꯝ ꯌꯥꯝ ꯇꯧꯕꯤꯗꯧ ꯃꯥꯜꯂꯦꯕ ꯄꯣꯠꯇ
ꯏꯅꯤ ꯂ ꯍꯥꯏꯔꯕꯁꯤ ꯍꯥꯏꯖꯣꯔꯛꯀꯅꯦꯕ ꯑꯩꯈꯣꯏ ꯅꯨꯄꯤꯅꯦꯍ
ꯍꯣꯏ ꯀꯗ ꯍ ꯀꯩꯅꯅ ꯑꯣꯗ ꯍ ꯂꯒꯦ ꯒꯗ ꯂꯔꯗꯔ ꯁꯥ ꯁꯨꯗꯔꯤꯔꯤꯕꯃꯗꯨꯕꯨ ꯄ ꯁꯨꯗꯔꯤ ꯀ
ꯑꯣꯥꯏ ꯍꯧꯒꯁꯨ ꯌꯥ ꯅꯠꯇ ꯑꯗꯨꯝ ꯁꯇ ꯃꯉꯥꯏ ꯌꯥꯁꯨ ꯅꯨꯡꯉꯥꯏꯁꯤꯔ ꯈꯜꯂꯤ ꯈꯜꯂꯤ ꯑꯗꯨꯐ ꯉꯥꯏ ꯂꯦꯞꯄꯒ ꯁꯤ ꯁꯥꯟꯅꯥ ꯂꯩꯗꯣꯏꯔꯥ ꯐꯣꯟ ꯂꯧꯗꯣꯏꯔꯥ ꯑꯗꯨꯐ ꯌꯦꯡꯉꯅꯤ ꯄꯩꯁꯥꯒꯤ ꯃꯇꯨꯡ ꯏꯟꯅ
ꯍꯣꯏ ꯐꯣꯟꯁꯦ ꯁꯤ ꯐꯣꯟꯁꯦ ꯌꯥꯗ꯭ꯔꯦꯕꯀꯣ ꯏꯁꯇꯣꯔꯦꯖ ꯆꯟꯗ꯭ꯔꯦꯕ
ꯀꯊꯣꯌꯥꯝ ꯌꯥ ꯀꯊ
ꯀꯛꯅꯤꯡꯉꯥꯏ ꯌꯥꯎꯗꯕꯤꯅꯤ ꯍꯧꯖꯤꯛꯁꯦ ꯑꯃꯨꯛ
ꯑꯩ ꯏꯟꯁꯇꯥꯒ꯭ꯔꯥꯝꯐꯝ ꯀꯛꯈ꯭ꯔ ꯐꯦꯁꯕꯨꯛ ꯐꯥꯎ ꯀꯛꯈ꯭ꯔꯦ
ꯂꯩꯅ ꯆꯗ ꯝꯅꯨꯡ ꯦꯗꯗ
ꯑꯣ ꯑꯣꯌꯣꯂ ꯑꯣꯌꯣꯂꯥ ꯃꯤꯟꯇ꯭ꯔꯥ ꯂꯀꯕ ꯂꯩ ꯖꯥꯔꯥ ꯍꯇꯅꯦ ꯍꯆꯅ ꯂꯩ ꯀ
ꯑꯣꯔ
ꯑꯗꯨꯒ ꯄꯦꯁ ꯑꯗꯨꯝ ꯅꯥꯏꯟꯇꯤ ꯊ꯭ꯔꯤ ꯄꯥꯔꯁꯦꯟ ꯑꯗꯨꯝ ꯂꯩ ꯏꯁꯇꯦ
ꯌꯥꯦ ꯀꯥꯏꯅꯣꯗꯤ ꯀ ꯀꯛꯇ꯭ꯔꯦ ꯑꯩ ꯀꯛꯇ꯭ꯔꯦ ꯐꯅꯥ ꯂꯩꯔꯤꯌꯦ ꯀꯛꯅꯤꯡꯉꯥꯏ ꯑꯗꯨꯗꯤ ꯀꯪꯅꯤꯡꯉꯥꯏ ꯐꯌꯥꯝ ꯂꯩꯔꯤꯒꯤ
ꯑꯣꯊꯔꯣꯑꯣ ꯍꯣꯏ ꯑꯩ ꯆꯥꯒꯕꯨꯗꯤ ꯅꯨꯡꯉꯥꯏꯇꯦꯀꯣ ꯑꯗꯨ ꯑꯦꯞ ꯁꯤꯖꯅꯗꯕ ꯀꯩꯕꯨꯗꯤꯀꯣ
ꯎꯝ ꯑꯦꯞ ꯁꯤꯖꯤꯟꯅꯕ ꯐꯅꯝ ꯌꯥꯎꯔꯤ ꯀꯛꯊꯛꯈꯤ ꯌꯥꯅꯤ ꯑꯗꯣ ꯑꯦꯞ ꯁꯤꯖꯤꯟꯅꯗꯕꯁꯤꯗꯤ ꯀꯩꯅꯣ ꯆꯥꯎꯗꯕꯅꯤꯅꯦ ꯑꯦꯝꯕꯤ ꯌꯥꯝ ꯖꯤꯕꯤ ꯌꯥꯝ ꯀꯣꯜꯂꯤꯁꯦ ꯋꯥꯆꯞꯀ ꯏꯟꯁꯇꯥꯒ ꯁꯤꯅꯦꯕ
ꯑꯩꯗꯤ ꯍꯣꯏ ꯋꯥꯠꯆꯦꯞ ꯌꯥꯝ ꯀꯧꯒꯦꯀꯣ
ꯎꯝ
ꯀꯣꯏ ꯀꯅꯤ ꯊ ꯎꯪ ꯑꯃꯒꯤꯗꯨ ꯈꯜꯂ ꯅꯨꯡꯉꯥꯏꯇꯦ
ꯀꯔꯤ
ꯃꯗꯨꯒꯤ ꯄꯤꯁꯥ ꯃꯌꯥꯝꯗ
ꯑꯗꯨꯅꯦ ꯑꯩꯈꯣꯏꯅ ꯃꯇꯦꯡ ꯄꯥꯡꯕ ꯉꯝꯕꯁꯨ ꯅꯠꯇꯦ ꯑꯩꯁꯦ ꯃꯉꯣꯟꯗ ꯂꯨꯄꯥ ꯂꯤꯁꯤꯡ ꯇꯔꯥꯃꯨꯛ ꯄꯤꯕꯤꯈꯤꯁꯤꯔꯥ ꯈꯜꯂꯤ ꯐꯣꯟ ꯂꯩꯇ꯭ꯔꯗꯤ ꯌꯦꯡꯉꯨ ꯁꯤꯡꯉꯛꯑꯣ ꯇꯞꯅ ꯍꯧꯖꯤꯛ ꯍꯧꯖꯤꯛꯀꯤ ꯂꯩꯇ꯭ꯔꯗꯤ ꯑꯩ ꯀꯩꯅꯅ ꯇꯝꯗꯥꯏꯗꯤ ꯂꯧꯒꯦ ꯀꯅ ꯌꯥꯏꯗ ꯍꯥꯏ ꯅꯁꯇ ꯇꯨꯗꯦ ꯀꯌꯥꯗꯅꯣ ꯍꯥꯏꯕꯅꯦ ꯅꯥꯏꯟ ꯅꯥꯏꯟ ꯅ ꯏꯅ ꯍꯥꯕꯅꯗꯤꯅꯔ ꯀꯅ ꯍꯥꯏ ꯀꯥꯔꯦ ꯍꯥꯏꯕꯗ ꯍꯥꯏ ꯀ
ꯍꯧꯖꯤ ꯀ ꯏꯁꯀꯨꯜ ꯍꯧꯁꯨꯀꯤ ꯀꯣꯂꯦꯖ ꯇ ꯀꯥꯏꯗ ꯂꯩ
ꯀꯥꯟꯆꯤꯄꯨꯔꯗ ꯂꯩꯌꯦ
ꯏ ꯅꯪꯉꯩꯅ ꯑꯗꯨꯗꯤ ꯃꯥ ꯀ꯭ꯂꯥꯁ ꯆꯠꯇꯧꯔꯛꯄꯅꯤꯅꯦ
ꯑꯗꯨꯝ ꯀꯩꯅꯣ ꯄ꯭ꯂꯦꯌꯔꯁꯨ ꯌꯥꯅꯤꯌꯦ ꯑꯅꯤ ꯃꯅꯨꯡꯗ
ꯎꯝ ꯑꯗꯨꯝ ꯆꯞ ꯃꯥꯟꯅꯔꯅꯤꯅ ꯀ꯭ꯂ꯭ꯂꯥꯁꯄꯗ
ꯃꯥ ꯍꯥꯟꯅ ꯇꯨꯏꯁꯟ ꯆꯠꯄꯒꯤ ꯐꯤꯕꯝꯗꯨ ꯑꯗꯨ ꯄꯣꯞ ꯇꯥꯗꯣꯏꯅꯦꯃꯤ
ꯑꯗꯨꯝ ꯂꯥꯛꯇꯣꯏꯅꯦ ꯑ ꯑꯦꯝ ꯀꯣꯝ ꯇꯧꯔꯤꯕꯅꯤ ꯑꯗꯨꯃꯥꯏꯅ ꯂꯥꯛꯇꯣꯏꯅꯦ
ꯃꯇꯄꯤꯟ ꯑꯗꯣꯍ ꯈꯪꯗ꯭ꯔꯦ ꯑꯗꯣ ꯟꯣ ꯇꯧꯗ꯭ꯔꯗꯤ ꯀꯩꯅꯣꯗꯣ ꯂꯩꯕ ꯌꯥꯗꯧ ꯃꯥꯟꯗꯦꯕ ꯈꯂ ꯁꯥꯟꯇꯣ ꯃꯗ ꯀꯩꯅꯣ ꯃꯉꯒꯥꯒꯅ ꯆꯔꯁꯤ ꯃꯗꯨ ꯃꯒꯥꯡꯅ ꯆꯔꯁꯤꯅꯤ ꯃꯥꯥꯏꯗꯤꯤ ꯑꯃ ꯂꯩꯦꯔꯤ ꯃꯅꯔ ꯀꯅꯤꯗ
ꯑꯃꯗꯗꯤ ꯑꯩꯈꯣꯏ ꯌꯣꯒꯥꯒꯤꯇ ꯀꯩꯅꯣꯒ ꯇꯧꯒꯅꯤ
ꯎꯝ
ꯃꯁꯨ ꯄꯁ
ꯄꯁꯥꯅꯤ ꯃꯥꯅ
ꯅꯪ ꯅꯣꯏ ꯃꯥꯥꯏꯗꯥꯏꯔ ꯑꯃ ꯄꯖꯗ
ꯍꯣꯏ ꯑꯩꯅ ꯐꯣꯟ ꯂꯩꯒꯦ ꯍꯥꯏꯕ
ꯎꯝ
ꯄꯩꯁꯥ ꯀꯥꯞꯄꯤꯌꯣ ꯍꯥꯏꯕ
ꯎꯝ
ꯐꯣꯟ ꯂꯩꯗꯣꯏꯗꯤ ꯄꯩꯁꯥ ꯍꯥꯞꯄꯣ ꯑꯩ ꯁꯅꯥ ꯁꯥꯗꯣꯏꯗꯤ ꯍꯥꯞꯈꯤ
ꯍꯔꯤꯁꯦ ꯅꯨꯡꯁꯤꯔꯥ꯭ꯔꯣ ꯐꯣꯟ ꯂꯩꯗꯣꯏꯗꯤ ꯍꯥꯞꯄꯣꯏ ꯁꯅꯥ ꯁꯗ ꯑꯣꯏꯗꯤ ꯄꯁꯥꯕ ꯀ ꯋꯥ ꯃꯥꯏꯁꯤꯁꯤꯀꯣ ꯁꯅꯥ ꯁꯪꯒꯥꯏ ꯑꯃꯒ ꯆꯅꯤꯡ ꯇꯔꯨꯛ ꯂꯦꯞꯄꯁꯤ ꯁꯤꯅꯦꯕ
ꯎꯝ
ꯁꯪꯒꯥꯏꯗ ꯂꯨꯄꯥ ꯂꯤꯁꯤꯡ ꯀꯌꯥꯅꯣ ꯂꯤꯁꯤꯡ ꯀꯌꯥꯣꯅ ꯑꯗꯨ ꯃꯥ ꯑꯁꯥꯝꯕꯗꯨ ꯍꯥꯄꯤꯔꯒꯦ ꯑꯋꯥꯠꯄꯁꯨ ꯆꯥꯄꯤꯔꯒꯦ
ꯎꯝ ꯈꯗꯞꯁꯨꯗ ꯀ
ꯎꯝ ꯈꯨꯂꯞ ꯁꯪꯒꯥꯏ ꯑꯃꯒ ꯁꯅꯥ ꯆꯅꯤ ꯇꯔꯨꯛꯒꯔ ꯁꯥꯥꯎꯔꯁꯤ
ꯍꯣꯏ ꯅꯅꯥꯀꯣꯡꯒꯤꯁꯨ ꯌꯥꯔꯦ ꯌꯥꯔꯦ ꯀꯩꯅꯣꯒꯤꯗꯤ
ꯑꯗ ꯑꯗꯨꯗ ꯍꯗꯤ ꯄꯖꯥꯕ ꯀ ꯕꯖꯥ ꯀ ꯑ ꯑꯩꯅ ꯇꯂꯒꯣ ꯑꯩ ꯐꯣꯟꯣꯟ ꯄꯥꯃꯦꯦ ꯍꯥꯏꯕꯣ
ꯑꯗꯁꯨ ꯆꯨꯒꯤꯅꯤ
ꯅꯠꯇ꯭ꯔꯣ ꯑꯗꯨꯨꯝ ꯃꯆꯥ ꯑꯣꯏꯔꯦ ꯍꯥꯏꯕ ꯑꯩꯈꯣꯏꯁꯦ ꯐꯣꯟꯁꯨ ꯌꯥꯎꯗꯗꯅ
ꯏꯀꯥꯏꯑꯣ ꯍꯥꯏꯁꯕ ꯋꯥ
ꯎꯝ
ꯐꯣꯇꯣ ꯀꯥꯄꯟꯗꯥ ꯐꯣꯇꯣ
ꯅꯨꯡꯉꯥꯏꯇꯦ ꯍꯥꯏꯕ ꯅꯩꯕ ꯌꯥꯗ ꯂꯩ ꯍꯥꯏꯕ ꯐꯣꯟꯁꯦ ꯌꯥꯎꯗꯗꯅ
ꯎꯝ
ꯏ ꯈꯪꯗ ꯑꯗꯣ ꯃꯤꯅꯤꯠꯁꯦ ꯇꯔꯥꯅꯤꯊꯣꯏ ꯁꯨ ꯂꯩꯔꯝꯃꯦ ꯑꯩ ꯑꯃꯨꯛ ꯇꯧꯔꯛꯀꯦ ꯌꯥꯃꯡꯒꯦꯀꯣ
ꯑꯕ
ꯍꯣꯏ ꯊꯝꯃꯣ ꯊꯝꯃꯣ
ꯎꯝ